ꯇꯥꯏꯌꯦ ꯀꯩꯗꯧꯔꯤꯅꯣ
ꯋꯥꯛꯀꯤꯡ ꯑꯗꯨꯝ ꯆꯠꯂꯤꯗ
ꯋꯥꯛꯀꯤꯡ ꯆꯠꯂꯤꯕꯣ ꯅꯨꯡꯉꯥꯏꯔꯤꯕꯣ
ꯑꯗꯨꯝ ꯅꯨꯡꯉꯥꯏ ꯍꯥꯏꯕ ꯇꯥꯔꯦ
ꯀꯔꯤ ꯃꯊꯦꯜ ꯆꯥꯔꯒꯦ
ꯉꯁꯤꯗꯤ ꯑꯩꯈꯣꯏꯗ ꯏꯔꯣꯝꯕ ꯆꯥꯏ
ꯏꯔꯣꯝꯕ ꯆꯥꯏꯌꯦ
ꯍꯣꯏ
ꯍꯧꯕꯔꯣ
ꯅꯣꯢꯗꯤ ꯍꯥꯎꯋꯦ ꯍꯥꯎꯋꯦꯕ
ꯑꯩꯈꯣꯏꯗꯤ ꯉꯁꯤꯗꯣ ꯑꯩ ꯈꯜꯂꯛꯈꯤꯒꯦ ꯈꯤꯇꯪ ꯀꯥꯎꯋꯦ
ꯑꯣ
ꯑꯩ ꯀꯥꯎꯕ ꯌꯥꯝ ꯊꯨꯏꯑꯦ ꯍꯧꯖꯤꯛ ꯃꯇꯝꯁꯦ ꯅꯪ ꯅꯪ ꯅꯪꯗꯤ ꯂꯩꯁꯥꯕꯤꯔꯣ ꯃꯧꯔꯣ
ꯃꯧ ꯑꯣꯏꯈ꯭ꯔꯦ
ꯑꯣ ꯏꯆꯥ ꯀꯌꯥ ꯂꯩꯔꯒꯦ
ꯌꯥꯝ ꯌꯥꯝꯗꯦꯗ ꯍꯧꯖꯤꯛꯇꯤ ꯇꯔꯨꯛ ꯈꯛꯗ ꯑꯣꯏꯔꯦ
ꯑꯁ ꯍꯦꯟꯃꯟꯗ꯭ꯔꯣ ꯀꯌꯥ ꯄꯣꯛꯇꯣꯔꯤꯒꯦ
ꯅꯣꯏꯗꯤ
ꯑꯩꯗꯤ ꯂꯩꯁꯥꯕꯤꯅꯦ
ꯂꯩꯁꯥꯒꯤ ꯇꯧꯔꯤꯕꯣ
ꯍꯣꯏ ꯑꯩꯗꯤ ꯂꯩꯁ ꯌꯨꯝ ꯌꯨꯝꯁꯨ ꯄꯥꯟꯕꯗꯤ ꯄꯥꯅꯤꯡꯉ ꯑꯗꯨꯕꯨ ꯄꯥꯟꯕꯁꯦ ꯈꯤꯇꯪ ꯋꯥꯠꯂꯤꯌꯦ ꯑꯩ ꯑꯩꯗꯣ ꯑꯩꯈꯣꯏ ꯐꯦꯃꯤꯂꯤꯒꯤꯗꯣ ꯌꯥꯝꯅ ꯑꯩꯅ ꯑꯉꯥꯡ ꯑꯣꯏꯕ ꯑꯗꯨꯒꯤ
ꯑꯥ
ꯅꯪꯗꯤ ꯑꯍꯜꯂꯣ ꯑꯉꯥꯡꯂꯣ ꯍꯥ ꯍꯜꯂꯣ ꯍꯜꯂꯣ
ꯇꯥꯏꯌꯦ ꯇꯥꯗꯕ꯭ꯔꯣ
ꯍꯣꯏ ꯅꯪ ꯅꯪꯗꯣ ꯅꯣꯏ ꯌꯨꯝꯒꯤ ꯑꯍꯜꯂꯣ ꯑꯉꯥꯡꯂꯣ
ꯍꯣꯏ ꯑꯉꯥꯡ ꯌꯥꯝꯃꯜꯂꯦ ꯑꯩꯉꯣꯟꯗ
ꯅꯪꯗꯣ ꯅꯣꯏ ꯌꯨꯝꯒꯤ ꯐꯦꯃꯤꯂꯤ ꯃꯦꯝꯕꯔꯒꯤ ꯈ꯭ꯋꯥꯏꯗꯒꯤ ꯑꯉꯥꯡꯂꯣ ꯑꯍꯜꯂꯣ ꯍꯥꯏꯕ
ꯈ‌ꯣꯏꯒꯤꯔꯣ
ꯅꯪꯗꯣ ꯑꯗꯨꯒ ꯑꯉꯥꯡ ꯇꯔꯨꯛ ꯄꯣꯛꯈ꯭ꯔꯕ
ꯍꯣꯏ ꯑꯉꯥꯡ ꯇꯔꯨꯛ ꯄ‌ꯣꯛꯈ꯭ꯔꯦ
ꯍꯦꯟꯃꯟꯗ꯭ꯔꯣ
ꯑꯁꯁ ꯍꯧꯀꯥꯟꯗꯤ ꯃꯤ ꯌꯥꯝꯗꯔꯗꯤ ꯂꯩꯕ ꯅꯨꯡꯉꯥꯏꯇ‌ꯦꯅ ꯄꯣꯛꯄꯤꯕꯩ‌ ꯋꯥꯅꯤ
ꯅꯨꯄꯥ ꯀꯌꯥ ꯅꯨꯄꯤ ꯀꯌꯥꯅꯣ
ꯅꯨꯄꯤ ꯑꯍꯨꯝ ꯅꯨꯄꯥ ꯑꯍꯨꯝ
ꯑꯁ ꯐꯖꯩꯌ‌ꯦ ꯅꯪꯒꯤ ꯈꯨꯄꯣꯛꯇꯨꯗꯤ ꯄ꯭ꯂꯥꯅꯤꯡ ꯐꯖꯩꯌ‌ꯦ
ꯍꯣꯏ ꯀꯔꯤ ꯍꯥꯏꯁꯤꯔ ꯑꯩꯁꯨ ꯒꯌꯥꯟ ꯇꯥꯗꯦ
ꯅꯪꯒꯤ ꯅꯨꯄꯥꯁꯨ ꯌꯥꯝ ꯍꯩꯕ ꯃꯥꯜꯂꯦꯀꯣ ꯄꯣꯛꯄꯗꯤ
ꯍꯣꯏ ꯃꯥ ꯑꯗꯨꯒꯨꯝꯕꯗ ꯇ‌ꯦꯂ‌ꯦꯟ ꯂꯩꯕꯅꯤ
ꯏꯃꯥ ꯏꯃꯥ ꯃꯥꯕꯨ ꯑꯦꯋꯥꯔꯗ ꯄꯤꯕꯗꯤ ꯌꯥꯏ
ꯍ‌ꯣꯏ ꯄꯤꯁꯦ ꯃꯥ ꯁꯦꯝꯕ ꯌꯥꯝꯅ ꯍꯩꯌꯦ
ꯍꯣꯏ ꯑꯦꯛꯁꯄꯔꯠꯅꯦ ꯃꯗꯣ
ꯍꯣꯏ
ꯍꯧꯖꯤꯛ ꯃꯇꯝꯗ ꯑꯗꯨꯒꯨꯝꯕ ꯅꯨꯄꯥꯗꯤ ꯑꯇꯥꯡꯕꯅꯤ
ꯍ‌ꯣꯏ ꯃꯥꯅꯦ ꯃꯥꯅꯦ
ꯑꯗꯨꯒꯨꯝꯕ ꯑꯩꯒꯤ ꯅꯨꯄꯥꯁꯨ ꯑꯗꯨꯒꯨꯝꯕ ꯄꯥꯝꯃꯦ
ꯅꯪ ꯊꯦꯡꯅꯕ ꯀꯥꯟꯗ ꯊꯥꯗꯣꯛꯄ ꯉꯝꯃꯔꯣꯏꯌꯦ
ꯍꯣꯏ ꯑꯩ ꯑꯩ ꯑꯩꯒꯤ ꯅꯨꯄꯥ ꯑꯗꯨꯒꯨꯝꯕ ꯊꯦꯡꯅꯔꯗꯤ ꯌꯥꯝ ꯍꯔꯥꯎꯅꯤ ꯑꯩ ꯃꯥꯕꯨ ꯌꯥꯝ ꯂꯨꯅ ꯇꯧꯅꯤ
ꯍ‌ꯣꯏ ꯃꯥꯅꯦꯕ
ꯎꯝ
ꯋꯥꯔꯕ꯭ꯔꯣ
ꯋꯥꯔꯦ ꯁꯥꯕꯅ ꯈꯨꯁꯥ ꯑꯃ
ꯑꯣ ꯍꯧꯖꯤꯛꯇꯤ ꯈꯔ ꯏꯪ ꯏꯪ ꯏꯪꯉꯝꯃꯅꯤꯗ ꯃꯇꯝꯗꯣ
ꯑꯁ ꯁꯥꯏꯌꯦ ꯅꯪꯒꯤ ꯃꯐꯝꯗꯤ ꯏꯪꯗ꯭ꯔꯤꯕ꯭ꯔꯣ ꯑꯩꯈꯣꯏꯒꯤ ꯃꯐꯝꯅꯤ ꯁꯥꯏꯌꯦ
ꯎꯝ ꯑꯗꯨꯗꯤꯅ ꯅꯪ ꯋꯥꯛꯀꯤꯡ ꯆꯠꯄꯗꯣ ꯋꯥꯋꯥꯛꯀꯤꯡ ꯉꯥꯍꯥꯛ ꯇꯨꯃꯤꯟꯅ ꯐꯝꯃꯒ ꯂꯩꯑꯣꯗꯅ ꯈꯔ ꯅꯁꯥꯒꯗꯣ ꯈꯔ ꯏꯪꯅꯤꯡꯉꯥꯏꯒꯤ
ꯈꯔ ꯑꯗꯨꯝ ꯐꯝꯃꯒ ꯋꯥꯔꯤ ꯁꯥꯥꯁꯦ ꯅꯪꯕꯨ ꯏꯪꯕ ꯑꯣꯏꯅ ꯅꯣꯏꯕꯨꯁꯨ ꯋꯥꯔꯤ ꯁꯥꯗꯕ ꯐ ꯀꯨꯏꯔꯦꯕ
ꯍꯣꯏ ꯅꯪ ꯋꯥꯔꯤ ꯁꯥꯟꯅꯕ ꯐꯪꯕꯁꯦ ꯌꯥꯝ ꯅꯨꯡꯉꯥꯏꯔꯦ
ꯎꯝ ꯅꯪꯕꯨꯁꯨ ꯌꯥꯝ ꯅꯨꯡꯉꯥꯏꯔꯦ ꯀ‌ꯣꯜ ꯇꯧꯕꯁꯨ ꯌꯥꯝꯅ ꯐꯪꯉꯦ ꯅꯣꯏ ꯀ‌ꯣꯜ‌ ꯇꯧꯔꯛꯇꯕꯒꯤ ꯑꯩꯈꯣꯏꯗꯤ ꯅꯣꯏ ꯊꯕꯛ ꯆꯤꯟꯕꯒꯤ ꯗꯤꯁꯇꯔꯕ ꯇꯧꯅꯤꯡꯗ꯭ꯔꯦꯅ ꯂꯩꯔꯤꯅ‌ꯦ
ꯑꯣ ꯑꯩꯗꯤ ꯑꯩꯗꯤ ꯊꯕꯛ ꯀꯩꯁꯨꯝꯇ ꯂꯩꯇꯦꯗ ꯑꯩꯗꯤ ꯑꯩꯁꯨ ꯃꯤꯔꯦꯝ ꯃꯈꯜ ꯑꯃꯅꯦꯗ ꯈꯪꯕ꯭ꯔꯣ ꯃꯤꯔꯦꯝ ꯍꯥꯏꯕꯗꯤ ꯑꯣ ꯌꯥꯝ ꯐꯩꯌꯦ ꯍꯥꯏꯕꯅꯦ ꯑꯩꯗꯣ ꯑꯁ‌ꯦꯡꯕꯅ‌ꯦ
ꯑꯁꯦꯡꯕ ꯍꯥꯏꯕꯗꯨꯅ
ꯃꯤꯔꯦꯝ ꯍꯥꯏꯕꯁꯤ ꯑꯃꯨꯛ ꯅꯨꯡꯉꯥꯏꯕ ꯃꯤ ꯂꯩꯇꯦ ꯁꯪꯁꯥꯔꯗ
ꯑꯁꯦꯡꯕꯩꯔꯣ
ꯍꯣꯏ ꯃꯤꯔꯦꯝ ꯍꯥꯏꯕꯁꯤꯗꯤꯅꯦ ꯃꯐꯝ ꯈꯨꯗꯤꯡꯃꯛꯇ ꯅꯨꯡꯉꯥꯏꯒꯅꯤ ꯃꯥꯗꯤ ꯃꯥꯒꯤ ꯅꯨꯡꯉꯥꯏꯇꯕ ꯂꯩꯔꯣꯏ ꯅꯪꯁꯨ ꯄꯥꯝꯕ꯭ꯔꯣ
ꯑꯩꯁꯨ ꯄꯥꯝꯃꯤꯅꯦ ꯑꯗꯨꯕꯨꯗꯦ
ꯑꯗꯣ ꯑꯣꯏꯕ ꯍꯩꯇꯕ ꯃꯤꯅ ꯑꯣꯏꯔꯗꯤ ꯌꯥꯝꯅ ꯋꯥꯕ ꯑꯣꯏꯕ ꯍꯩꯕ ꯃꯤꯅ ꯑꯣꯏꯔꯗꯤ ꯌꯥꯝ ꯅꯨꯡꯉꯥꯏꯕ
ꯁꯪꯕꯗꯤ
ꯍꯣꯏ ꯃꯤꯔꯦꯝ ꯑꯣꯏꯕ ꯍꯩꯕ ꯃꯤꯅ ꯑꯣꯏꯔꯗꯤ ꯅꯨꯡꯉꯥꯏꯑꯕ ꯑꯗꯣ ꯑꯣꯏꯕ ꯍꯩꯇꯕ ꯃꯤꯅ ꯑꯣꯏꯔꯗꯤ ꯋꯥꯗꯣꯏꯕ
ꯅꯪꯗꯤ ꯍꯩꯕꯗꯤ ꯍꯕ꯭ꯔꯥ
ꯑꯩꯗꯤ ꯍꯩꯌꯦ ꯌꯥꯝꯅ ꯑꯗꯨꯒꯤꯅꯦ ꯑꯩꯅ ꯍꯧꯖꯤꯛ ꯃꯤꯔꯦꯝ ꯑꯣꯏꯔꯤꯁꯦ
ꯍꯩꯔꯗꯤ ꯐꯏ ꯍꯩ ꯇꯅꯤꯅꯦ ꯀꯤꯗꯤ ꯀꯤꯕꯩ ꯋꯥꯅꯤ
ꯍꯣꯏ ꯍꯩꯇ꯭ꯔꯗꯤ ꯋꯥꯅꯤꯕ ꯑꯗꯨꯅ ꯈꯔꯗꯤ ꯀꯤꯕ
ꯑꯍꯣꯏ ꯃꯥꯅꯦ
ꯑꯦ ꯑꯩꯒꯤ ꯂꯥꯏꯞ ꯏꯁꯇꯥꯏꯜꯁꯤꯁꯨ ꯑꯃꯗꯤ ꯑꯃꯨꯛꯇꯤ ꯅꯨꯡꯉꯥꯏꯕꯅꯦꯅ ꯌꯥꯝꯅ
ꯑꯩ ꯌꯥꯝ ꯅꯨꯡꯉꯥꯏꯔꯝꯃꯤ
ꯎꯝ ꯑꯃꯨꯛꯁꯨ ꯅꯨꯡꯉꯥꯏꯇꯕ ꯑꯃꯨꯛꯁꯨ ꯅꯨꯡꯉꯥꯏꯕ ꯑꯗꯣ ꯍꯧꯖꯤꯛꯇꯤ ꯈꯔꯗꯤ ꯅꯨꯡꯉꯥꯏ
ꯎꯝ
ꯅꯪꯒꯤ ꯂꯥꯏꯞꯁ꯭ꯇꯥꯏꯜꯗꯤ ꯅꯨꯡꯉꯥꯏꯇ꯭ꯔꯣ
ꯂꯨꯏꯌꯦ ꯍꯥꯏꯕ ꯇꯥꯏꯗꯅ
ꯎ ꯅꯪꯒꯤ ꯅꯆꯥꯁꯤꯡꯒꯤ ꯃꯈꯣꯟ ꯑꯃꯠꯇ ꯇꯥꯗꯦ ꯀꯗꯥꯏ ꯆꯠꯈ꯭ꯔꯒꯦ
ꯑꯉꯥꯡ ꯁꯤꯡꯁꯨ ꯋꯀꯤꯡ ꯆꯠꯈꯤꯑꯦ
ꯑꯣ ꯌꯨꯝꯗ ꯂꯩꯍꯧꯔꯕꯣ ꯃꯥꯗꯤ ꯃꯣꯏꯗꯤ ꯑꯣ ꯃꯣꯏꯕꯨꯁꯨ ꯅꯣꯡꯃ ꯎꯅꯒꯦ
ꯎꯝ
ꯍꯧꯖꯤꯛ ꯃꯇꯝꯁꯦ ꯆꯠꯊꯣꯛ ꯆꯠꯁꯤꯟ ꯒꯨꯝꯕꯁꯦ ꯌꯥꯝꯅ ꯅꯨꯡꯉꯥꯏꯇꯕꯒꯤꯀꯣ
ꯍꯣꯏ ꯃꯣꯏꯝ ꯇ꯭ꯔꯥꯟꯁꯄꯣꯔꯇꯦꯁꯟꯗꯨ ꯐꯖꯅ ꯂꯥꯛꯇꯦ ꯄꯣꯠ ꯆꯩ ꯀꯔꯤ ꯀꯔꯥ ꯂꯧꯅꯤꯡꯕꯁꯤꯡꯁꯨ
ꯍꯣꯏ ꯑꯗꯨꯗꯨꯒꯤ ꯍꯧꯖꯤꯛ ꯃꯃꯜ ꯃꯃꯟꯁꯨ ꯌꯥꯝ ꯇꯥꯡꯕ ꯂꯩꯕꯁꯨ ꯌꯥꯝꯅ ꯋꯥꯕ ꯃꯇꯝ ꯑꯣꯏꯁꯜꯂꯛꯑꯦ
ꯍꯣꯏ ꯑꯩꯁꯨ ꯏꯆꯥꯁꯤꯡꯁꯤ ꯀꯥꯟꯅꯝꯕ ꯄꯣꯠ ꯆꯩꯒꯗꯕ ꯌꯥꯝ ꯂꯩꯔꯦ
ꯑꯣ ꯎꯝ ꯁ꯭ꯀꯨꯜ ꯀꯥꯔꯕ꯭ꯔꯣ
ꯑ ꯑꯍꯥꯟꯕꯗꯤ ꯀ꯭ꯂꯥꯁ ꯇꯔꯨꯛ ꯀꯥꯔꯦ
ꯎꯝ
ꯑꯗꯨꯑꯣꯏꯔꯒ ꯑꯉꯥꯡ ꯑꯃꯗꯨ ꯑꯃꯗꯨꯗꯤ ꯆꯍꯤ ꯑꯍꯨꯝ ꯅꯦꯛꯁ ꯌꯤꯔꯗꯒꯤ ꯃꯥꯕꯨ ꯁ꯭ꯀꯨꯜ ꯍꯧꯔꯒꯦ ꯃꯥꯗꯨ ꯆꯠꯄ ꯍꯩ
ꯑꯁ ꯅꯪꯗꯣ ꯆꯍꯤ ꯐꯥꯗꯅ ꯑꯉꯥꯡꯛ ꯄꯣꯛꯄ ꯃꯥꯜꯂꯦꯒꯣ
ꯑꯁ ꯑꯩꯗꯣ ꯆꯍꯤ ꯑ ꯁꯤꯛꯁꯇꯤꯟ ꯌꯧꯔꯝꯕꯗ ꯆꯪꯈ꯭ꯔꯅꯤ
ꯑꯁ ꯍꯦꯟꯃꯟꯗ꯭ꯔꯣ ꯑꯗꯨꯗꯤ
ꯅꯪꯒꯤ ꯅꯨꯄꯥꯁꯨ ꯄ꯭ꯔꯣꯁꯦꯁꯇꯤ ꯊꯨꯏꯑꯦꯕ
ꯍꯣꯏ ꯃꯣꯏꯅꯁꯨ ꯄꯣꯛꯄ ꯀꯥꯟꯗ ꯄꯣꯔꯁꯦ ꯍꯥꯏꯕꯒꯤ ꯄꯣꯛꯊꯣꯛꯈ꯭ꯔꯕꯅꯦ
ꯑꯣ ꯑꯣ ꯌꯥꯝ ꯌꯥꯝ ꯐꯩ ꯌꯥꯝ ꯐꯩꯀꯣ ꯍꯣꯏ ꯄꯣꯛꯏꯀꯥꯟꯗ ꯁꯔꯠ ꯁꯔꯠ ꯄꯣꯛꯈꯤꯕꯅ ꯐꯩ
ꯍꯣꯏ
ꯑ ꯁꯤꯀ꯭ꯋꯦꯟꯁꯇ ꯇꯔꯔ ꯄꯣꯛꯑꯒ ꯆꯞ ꯂꯦꯞꯄꯗꯣ ꯅꯪ ꯍꯧꯖꯤꯛꯇꯤ ꯄꯣꯛꯑꯔꯣꯏꯀꯣ ꯃꯈꯥꯗꯤ
ꯄꯣꯛꯑꯔꯣꯏ ꯑꯩ ꯏꯁꯥ ꯌꯥꯝ ꯁꯣꯏꯒꯅꯤ ꯑꯗꯨꯃꯥꯏ ꯇꯧꯔꯗꯤ
ꯍꯣꯏ ꯄꯣꯛꯑꯅꯨ ꯍꯦꯟꯃꯟꯈ꯭ꯔꯦ
ꯍꯣꯏ
ꯌꯥꯝꯅ ꯍꯣꯏ ꯑꯩꯗꯤ ꯄꯥꯟꯗ꯭ꯔꯤꯌꯦ ꯑꯩꯒꯤ ꯅꯨꯄꯥꯗꯤ ꯂꯩ ꯄꯥꯟꯗꯤ ꯄꯥꯟꯗ꯭ꯔꯤ ꯄꯥꯟꯅꯕꯗꯤ ꯇꯧꯔꯤꯌꯦ ꯍꯧꯖꯤꯛꯇꯣ ꯑꯩꯈꯣꯏ ꯑꯩꯈꯣꯏꯗꯤ ꯌꯨꯝ ꯄꯥꯟꯕꯗ ꯄꯩꯁꯥ ꯌꯥꯝ ꯆꯪꯉꯦ
ꯑꯥ
ꯑꯎꯟꯄꯣꯠꯁꯨ ꯆꯪꯉꯦ ꯄꯩꯁꯥꯁꯨ ꯆꯪꯉꯦ ꯃꯌꯥꯝ ꯆꯪꯉꯦ ꯑꯗꯨꯗꯨꯒ ꯌꯨꯝ ꯄꯥꯟꯒꯦ ꯍꯥꯏꯔꯗꯤ ꯑꯩꯈꯣꯏꯗꯤ ꯍꯥꯟꯅ ꯎꯝ ꯁꯦꯚꯤꯡ ꯇꯧꯕ ꯇꯝꯕ ꯇꯥꯔꯦ
ꯑꯣ ꯍꯣꯏ ꯃꯥꯟꯅꯦ
ꯑꯗꯣ ꯅꯣꯏꯒꯤꯗꯤ ꯂꯩꯇꯦꯕꯥ ꯀꯔꯤꯅꯣ ꯅꯪꯅ‌ ꯅꯣꯛꯏꯗꯣ ꯌꯥꯝ ꯍꯔꯥꯎꯕ꯭ꯔꯣ
ꯃꯤꯑꯃꯒꯤꯅꯤꯗꯥ
ꯎꯝ ꯍꯣ ꯑꯣ ꯑꯩꯖꯨ ꯍꯧꯖꯤꯛꯇꯤ ꯄ꯭ꯂꯥꯅꯤꯡꯒꯤꯕ ꯀꯩꯝ ꯂꯩꯇ꯭ꯔꯤ ꯁꯦꯚꯤꯡ ꯂꯩꯇ꯭ꯔꯤꯕ
ꯎꯝ
ꯍꯧꯖꯤꯛꯇꯤ ꯁꯦꯚꯤꯡ ꯈꯔ ꯈꯔ ꯍꯧꯔꯅꯤ ꯑꯩꯁꯨ
ꯍꯣꯏ ꯁꯦꯕꯤꯡ ꯂꯩꯇꯔꯁꯨ ꯑꯗꯨꯝ ꯇꯧꯔꯗꯤ ꯊꯨꯞꯄꯅꯤꯗ
ꯍꯣꯏ ꯑꯩ ꯍꯟꯗꯛꯇꯤ ꯂꯨꯄꯥ ꯂꯤꯁꯤꯡ ꯑꯅꯤꯗꯤ ꯇꯨꯡꯁꯜꯂꯦꯕ ꯁꯦꯚꯤꯡ ꯑꯣꯏꯅ
ꯑꯥ
ꯍꯗꯣ ꯑꯗꯨꯗꯒꯤ ꯍꯧꯔꯛꯑꯦ ꯑꯩꯒꯤ ꯁꯦꯚꯤꯡꯗꯣ
ꯍꯩꯔꯦ ꯍꯦ
ꯅꯪ ꯅꯣꯏꯗꯤ ꯄꯩꯁꯥ ꯇꯨꯡꯁꯟꯗ꯭ꯔꯁꯨ ꯌꯥꯏꯅ
ꯍꯦ ꯄꯩꯁꯥꯗꯤ ꯂꯩꯇ꯭ꯔꯤꯅꯦ ꯑꯗꯨ ꯑꯣꯏꯔꯁꯨ ꯍꯧꯖꯤꯛꯇꯤ ꯍꯣꯠꯅꯕ ꯀꯥꯟꯗꯔꯗꯤ ꯌꯥꯗꯦꯅ ꯑꯗꯨꯝ ꯍꯤꯡꯅꯕ ꯇꯧꯔꯤꯅꯦ ꯕꯣꯈꯥꯔꯤꯅ
ꯍꯣꯏ ꯑꯗꯣ ꯅꯣꯏꯒꯤꯗꯨꯅꯥ ꯑꯃꯨꯛ ꯂꯨꯍꯣꯡꯕꯒꯨꯝꯕꯗꯤ ꯅꯣꯏꯗꯤ ꯄꯩꯁꯥꯒꯨꯝꯕ ꯆꯪꯗꯦꯕ ꯀꯩꯁꯨ
ꯍꯣꯏ
ꯅꯣꯏ ꯂꯨꯍꯣꯡꯕꯗꯗꯤ ꯄꯩꯁꯥ ꯌꯥꯝꯅ ꯆꯪ ꯑꯥ ꯌꯥꯝꯅ ꯆꯪꯕ ꯑꯣꯏꯗꯦꯀꯣ
ꯍꯣꯏ
ꯑꯩꯈꯣꯏꯒꯤꯗꯤ ꯑꯣꯏꯌꯦ
ꯌꯦꯟꯅ ꯆꯪꯕ꯭ꯔꯣ ꯅꯣꯏꯒꯤꯗꯤ
ꯑꯁ ꯆꯪꯒꯤꯦꯗ ꯎꯝ ꯐꯃꯨꯡ ꯑꯅꯤ ꯄꯨꯒꯅꯤ ꯒꯣꯔꯗꯦ ꯒꯣꯔꯗꯦꯖ ꯑꯃ ꯎꯄꯨ ꯑꯅꯤ ꯑꯗꯨꯗꯒꯤ ꯑꯩꯒꯤ ꯂꯣꯏꯅ ꯑꯩꯅ ꯌꯨꯝ ꯑꯃꯗ ꯊꯝꯕ ꯄꯣꯠ ꯆꯩꯈꯩꯗꯤ ꯑꯩꯈꯣꯏꯅ ꯂꯣꯏꯅ ꯄꯨꯒꯅꯤ ꯋꯥꯁꯤꯡ ꯃꯦꯆꯤꯟ ꯐ꯭ꯔꯤꯖ ꯑꯁ ꯂꯣꯏ ꯗꯥꯏꯅꯤꯡ ꯇꯦꯕꯜ ꯇꯤꯚꯤ ꯁꯣꯐꯥ ꯑꯁ ꯂꯣꯏꯅ ꯄꯨꯗꯣꯏꯅꯦ ꯁꯦꯠ ꯁꯦꯠꯇ ꯄꯨꯗꯣꯏꯅꯦ ꯑꯗꯨ ꯄꯨꯔꯛꯇ꯭ꯔꯗꯤ ꯅꯨꯡꯁꯤꯗꯦ
ꯐꯠꯇꯦꯍꯦ ꯑꯩꯈꯣꯏꯒꯤ ꯑꯩꯈꯣꯏ ꯑꯗꯨꯃꯥꯏꯅ ꯇꯧꯗꯦ ꯃꯁꯥꯅ ꯑꯉꯝꯕ ꯄꯨꯕꯤꯔꯛꯇ꯭ꯔꯗꯤ ꯌꯥꯔꯦ ꯑꯩꯈꯣꯏꯒꯤꯗꯤ
ꯑꯩꯈꯣꯏꯒꯤꯗꯤ ꯄꯨꯅꯩ ꯑꯗꯣ ꯄꯨꯗꯕ ꯃꯤꯁꯨ ꯂꯩꯌꯦ ꯑꯗꯣ ꯄꯨꯗ꯭ꯔ ꯄꯨꯗ꯭ꯔꯁꯨ ꯌꯥꯏ ꯌꯥꯕ ꯗꯤ ꯑꯗꯨꯕꯨ ꯃꯤꯅ ꯃꯤꯅ ꯃꯥꯕꯨ ꯏꯖꯠ ꯂꯩꯕꯤꯗꯦ ꯍꯥꯏꯗꯤ ꯎꯝ ꯀꯃꯥꯏ ꯍꯥꯏꯅꯤ ꯈꯔꯗꯤ ꯃꯥꯗꯤ ꯂꯥꯏꯔꯔꯦ ꯑꯗꯨꯃꯥꯏꯅ ꯂꯩꯕꯗꯣ ꯈꯪꯕ꯭ꯔꯣ
ꯎꯝ
ꯑꯗꯨꯒꯤ ꯋꯥꯔꯤꯅꯤꯗ ꯄꯨꯗꯕꯁꯨ ꯌꯥꯎꯕꯗꯤ ꯌꯥꯎꯋꯤꯗ
ꯑꯝ
ꯄꯨꯕꯅ ꯍꯦꯟꯅ ꯐꯩꯌꯦꯕ ꯄꯨꯅꯕꯁꯤ ꯆꯠꯅꯩꯌꯦꯕ ꯑꯩꯈꯣꯏꯒꯤꯗꯤ ꯑꯣꯏꯅ ꯍꯥꯏꯗꯤ ꯄꯨꯗꯕꯁꯨ ꯌꯥꯕꯗꯤ ꯌꯥꯏ ꯑꯗꯨꯕꯨ ꯄꯨ ꯄꯨꯕꯅ ꯍꯦꯟꯅ ꯆꯠꯅꯕꯗꯣ ꯑꯣꯏꯕ
ꯎꯝ
ꯅꯣꯏꯒꯤꯅ ꯑꯃꯨꯛ ꯄꯨꯗꯦꯀꯣ
ꯍꯣꯏ ꯑꯩꯈꯣꯏꯒꯤꯗꯤ ꯃꯥꯅ ꯑꯉꯝꯕ ꯑꯜꯃꯤꯔꯥ ꯄꯨꯅꯤꯡꯗꯤ ꯄꯨꯅꯤ ꯃꯁꯥ ꯃꯁꯥꯒꯤ ꯑꯉꯝ ꯑꯉꯝꯕꯅꯦ ꯑꯗꯨ ꯑꯣꯏꯁꯨ ꯃꯤꯗꯤ ꯑꯥ ꯑꯗꯨꯝ ꯄꯨꯔꯛꯄꯗꯤ ꯄꯥꯝꯕꯈꯛꯅꯤꯅ
ꯍꯣꯏ ꯑꯗꯣ ꯅꯪꯗꯤ ꯅꯪꯗꯤ ꯄꯨꯗꯕꯤ ꯆꯠꯄ꯭ꯔꯣ ꯄꯨꯔꯒ ꯆꯠꯄ꯭ꯔꯣ
ꯑꯩꯗꯤ ꯂꯥꯏꯔꯕꯤꯅꯦ ꯑꯗꯨꯒꯕꯁꯨ ꯇꯧꯗ꯭ꯔꯤꯅꯦ
ꯑꯗꯨꯗꯤ ꯅꯪ ꯅꯁꯥ ꯉꯥꯛꯇꯥ ꯆꯠꯄ꯭ꯔꯣ
ꯑꯩ ꯏꯁꯥ ꯈꯛꯇ ꯆꯠꯂꯦ ꯎꯄꯥꯏ ꯂꯩꯇꯦ ꯃꯣꯏꯒꯤ ꯑꯉꯥꯡ ꯄꯣꯛꯄꯤꯕꯨꯁꯨ ꯌꯥꯝ ꯐꯥꯃꯟꯈ꯭ꯔꯦ
ꯑꯁ ꯍꯦꯃꯟꯗ꯭ꯔꯣ ꯌꯥꯏ ꯌꯥꯏ ꯅꯪꯒꯤ ꯑꯥꯏꯗꯤꯌꯥꯁꯨ ꯌꯥꯕꯗꯤ ꯌꯥꯏ ꯑꯗꯨ ꯅꯪ ꯅꯪ ꯅꯣꯡꯉꯥꯜꯂꯒ ꯗ꯭ꯔꯦꯁ ꯆꯦꯟꯖ ꯇꯧꯅꯕ ꯐꯤꯔꯣꯟꯜꯁꯨ ꯄꯨꯗꯦ
ꯑꯥ ꯃꯗꯨꯒꯨꯝꯕꯗꯤ ꯃꯣꯏꯅ ꯂꯩꯕꯤꯌꯦ ꯂꯣꯏꯅꯃꯛ
ꯑꯣ ꯑꯣ ꯌꯥꯝ ꯐꯩꯀꯣ ꯑꯗꯨꯗꯤ ꯃꯣꯏꯗꯣ
ꯍꯣꯏ
ꯃꯣꯏꯁꯨ ꯏꯁꯣꯔꯒꯨꯝꯅ ꯂꯥꯠꯄ ꯌꯥꯏ
ꯃꯃꯥ ꯈꯣꯏꯅꯁꯨ ꯑꯗꯨꯝ ꯄꯤꯕꯤꯔꯛꯑꯦꯕ ꯑꯗꯨ ꯑꯣꯏꯔꯒ ꯃꯣꯏꯅ ꯄꯩꯁꯥ ꯂꯩꯔꯤ ꯀꯥꯟꯗ ꯑꯗꯨꯝ ꯇꯧꯕꯤꯔꯛꯑꯒꯦ ꯅꯣꯏꯒꯤ ꯐꯦꯃꯤꯂꯤ ꯍꯧꯕ ꯀꯥꯟꯗ ꯍꯧꯖꯤꯛꯇꯤ ꯅꯕꯅꯤ ꯑꯗꯨꯝ ꯂꯩꯈꯤ ꯈꯣ ꯍꯥꯢꯕꯒꯤ ꯑꯗꯨꯝ ꯈꯉꯥꯒ ꯂꯩ ꯍꯧꯖꯤꯛꯀꯥꯟꯗꯤ
ꯑꯣ ꯑꯁ ꯅꯪ ꯅꯪꯗꯤ ꯌꯥꯝꯅ ꯋꯥ ꯑꯋꯥꯕ ꯌꯥꯝꯅ ꯈꯥꯡꯉꯛꯄ ꯅꯨꯄꯤꯅꯤꯅꯦ ꯑꯗꯨꯗꯤ
ꯌꯥꯝ ꯅꯣꯛꯅꯤꯡꯕ꯭ꯔꯣ
ꯈꯪꯗꯔꯦ ꯑꯩꯁꯦ
ꯌꯥꯝ ꯐꯩ ꯌꯥꯝ ꯐꯩꯌꯦ ꯑꯗꯣ ꯑꯗꯨꯃꯥꯏꯅ ꯇꯧꯕꯗꯣ ꯌꯥꯝ ꯐꯩ ꯅꯪꯒꯤ ꯅꯆꯥ ꯇꯔꯨꯛꯇꯣ ꯌꯣꯛꯄ ꯉꯝꯅꯕ ꯄꯩꯁꯥ ꯇꯥꯜꯂꯣꯕꯣ
ꯍꯣꯏ ꯍꯣꯏ ꯅꯣꯏꯅꯁꯨ ꯄꯥꯡꯕꯤꯔꯛ ꯄꯥꯡꯕꯤꯔꯛꯑꯣꯀꯣ ꯑꯩ ꯉꯝꯗ꯭ꯔꯕ ꯃꯇꯝꯗ ꯅꯣꯏꯕꯨꯁꯨ ꯃꯇꯦꯡ ꯄꯥꯡꯅꯤꯡꯉꯥꯏ ꯍꯥꯏꯔꯛꯀꯦ
ꯑꯍꯣꯏ ꯈꯤꯇꯪꯗꯤ ꯍꯦꯟꯃꯜꯂꯦ ꯑꯗꯨꯕꯨ ꯍꯣꯏ ꯄꯥꯡꯕꯨꯗꯤ ꯄꯥꯡꯕꯤ ꯅꯆꯥꯗꯨꯕꯨ ꯈꯔ ꯄꯣꯛꯑꯒ ꯄꯥꯡꯉꯣ ꯍꯥꯏꯕꯗꯤ ꯐꯩ ꯇꯔꯨꯛ ꯄꯣꯛꯁꯜꯂꯒ ꯄꯥꯉꯣ ꯍꯥꯏꯕꯗꯨꯗꯤ ꯈꯔ ꯍꯦꯟꯃꯟꯗ꯭ꯔꯣ
ꯑꯩ ꯒꯌ꯭ꯥꯟ ꯇꯥꯗꯦ
ꯅꯪꯗꯣ ꯅꯪ ꯆꯥꯕꯣꯛꯁꯨ ꯌꯥꯝ ꯐꯩꯍꯦ ꯑꯉꯥꯡ ꯑꯃ ꯁꯤꯌꯔ ꯇꯧꯕ ꯌꯥꯔꯗꯤ ꯑꯩ ꯄꯥꯝꯃꯦ
ꯅꯪ ꯅꯆꯥꯄꯣꯛꯇ꯭ꯔꯗꯤ ꯑꯃ ꯄꯤꯕꯤꯔꯒꯦ
ꯍꯣꯏ ꯍꯣꯏ ꯍꯣꯏ ꯍꯣꯏ ꯑꯩ ꯅꯣꯡꯃ ꯂꯥꯛꯑꯒ ꯃꯁꯛ ꯌꯦꯡꯉꯒꯦ ꯅꯪꯒꯤ ꯑꯥꯉꯥꯡꯗꯣ ꯑꯗꯨꯒ ꯄꯥꯝꯃꯗꯤ ꯑꯃ ꯂꯧꯒꯦꯀꯣ
ꯑꯣ
ꯑꯉꯥꯡ ꯃꯁꯛ ꯐꯖꯕꯗꯤ ꯄꯥꯝꯃꯦ